ꯑꯣ
ꯇꯥꯕ꯭ꯔꯣ?
ꯆꯥꯛ ꯆꯥꯔꯕ꯭ꯔꯣ?
ꯆꯥꯔꯦ
ꯀꯤꯔꯤ ꯃꯊꯦꯜꯅꯣ ꯉꯁꯤꯗꯤ?
ꯍꯥꯥ
ꯀꯔꯤ ꯃꯊꯦꯜꯔꯣ?
ꯀꯥꯡꯁꯣꯏ ꯆꯥꯏ ꯅꯪꯗꯤ?
ꯊꯟꯗ ꯂꯩꯕ ꯅꯨꯡꯉꯥꯏꯕ꯭ꯔꯅꯦ ꯅꯪꯕꯨ?
ꯃꯤꯅ ꯍꯪꯕꯗꯤ ꯈꯨꯝꯗꯦꯍꯦ ꯅꯪꯁꯨ꯫
ꯇꯥꯗꯦ ꯀ꯭ꯔꯤꯅꯣ?
ꯀꯩ ꯃꯊꯦꯟ ꯆꯥꯔꯤꯒꯦ ꯍꯥꯏꯕ ꯅꯪꯗꯤ?
ꯑꯩꯗꯤ ꯁꯧꯒ꯭ꯔꯤꯅꯦ꯫
ꯑꯁ ꯌꯥꯝ ꯍꯥꯎꯔꯝꯒꯅꯤ꯫
ꯇꯧꯒ꯭ꯔꯤ ꯑꯁ ꯌꯥꯝ ꯍꯥꯎꯋꯦ꯫ ꯍꯦ ꯅꯥꯊꯟꯗ ꯂꯩꯕ ꯅꯨꯡꯉꯥꯏꯕ꯭ꯔꯣ? ꯁꯨꯝ ꯐꯝꯔꯒ ꯇꯨꯝꯔꯒ ꯂꯩꯔꯦꯅꯦ꯫
ꯐꯝꯔꯒ ꯇꯨꯝꯕ
ꯎꯝ ꯍꯧꯖꯤꯛꯀꯥꯟ ꯀꯔꯤꯁꯨ ꯇꯧꯅꯤꯡꯉꯥꯏꯁꯨ ꯂꯩꯇ꯭ꯔꯦ꯫
ꯀꯔꯝ ꯀꯥꯟꯗꯤ ꯂꯥꯛꯀꯅꯤ ꯅꯪ?
ꯈꯪꯗ꯭ꯔꯦ
ꯅꯣꯇꯤꯁꯇ ꯊꯣꯛꯔꯗꯤ ꯑꯃꯨꯛꯀ ꯂꯥꯛꯀꯅꯤ꯫
ꯀꯅꯥ-ꯀꯅꯥ ꯂꯩꯒꯦ ꯅꯪꯗꯤ?
ꯑꯁ ꯑꯩꯈꯣꯏ ꯑꯩꯈꯣꯏ ꯃꯤ ꯌꯥꯝ ꯂꯩꯗ꫰
ꯅꯕꯥꯅꯕꯤ ꯑꯃꯗꯣ ꯂꯥꯛꯔꯕ꯭ꯔꯣ?
ꯍꯣꯏ ꯀꯨꯏꯔꯦꯗ ꯃꯥꯗꯤ ꯂꯥꯛꯄ꯫
ꯑꯣ ꯑꯗꯨꯗꯤ ꯅꯪꯒꯤ ꯂꯩꯃꯤꯟꯅꯕ ꯂꯩꯔꯦꯅ꯫ ꯅꯨꯡꯁꯥ ꯁꯥꯗ꯭ꯔꯣ?
ꯁꯥꯏꯗ ꯂꯩꯕ ꯌꯥꯗ꯭ꯔꯦ ꯔꯨꯝꯗ꯫
ꯀꯣꯏꯕ ꯆꯠꯂꯣꯅ꯫
ꯄꯩꯁꯥ ꯂꯩꯇꯕ
ꯀ꯭ꯔꯤꯁꯨ ꯆꯠꯇ꯭ꯔꯣ ꯅꯪꯗꯤ?
ꯀꯔꯤꯁꯨ ꯆꯠꯇꯦ ꯌꯨꯝꯗ ꯑꯗꯨꯝ ꯆꯥꯛ ꯊꯣꯡꯉꯦ ꯆꯥꯔꯦ ꯂꯣꯏꯔꯦ ꯈꯣꯠꯂꯦ ꯇꯨꯝꯃꯦ ꯍꯧꯒꯠꯂꯦ ꯆꯥꯛ ꯑꯃꯨꯛꯀ ꯊꯣꯡꯉꯦ ꯃꯧꯒ ꯆꯞ ꯃꯥꯟꯅꯔꯦ ꯍꯧꯖꯤꯛꯀꯥꯟꯖꯦ ꯫ ꯇꯥꯕ꯭ꯔꯣ ꯍꯜꯂꯣ